ꯍ ꯍꯂ‌ꯣ ꯇꯌ‍ꯦ
ꯑꯦ ꯀꯩꯗꯧꯔꯤꯒꯦ
ꯑꯗꯨꯝ ꯆꯥꯛ ꯆꯥꯔꯒ ꯑꯗꯨꯝ ꯂꯩꯌ‍ꯦ
ꯑ ꯍꯩꯁ ꯍꯧꯖꯤꯛ ꯆꯥꯛ ꯆꯔꯒ ꯐꯣꯟ ꯄꯥꯏꯕ
ꯑꯗꯨꯅꯦ ꯀꯨꯏ ꯑꯩꯈꯣꯏ ꯆꯥꯛ ꯊꯦꯡꯉꯦꯕꯀꯣ ꯉꯁꯤꯗꯣ ꯈꯔ
ꯑ
ꯑꯗꯨꯒꯤ ꯍꯧꯖꯤꯛꯇꯤ ꯆꯥꯛ ꯆꯔꯦ ꯍꯥꯏꯅ ꯑꯗꯨꯝ ꯍꯣꯟ ꯌꯦꯡꯉ ꯂꯩꯌꯦ ꯅꯣꯏꯗꯤ ꯀꯔꯤ ꯇꯧꯔ ꯂꯩꯕ꯭ꯔꯣ
ꯑꯩꯗꯤ ꯂꯧꯕꯨꯛꯇ ꯂꯧ ꯁꯨꯁꯤꯔꯅ ꯍꯧꯖꯤꯛ ꯆꯉꯛꯄꯅꯦꯕꯀꯣ
ꯑꯣ
ꯁꯨꯕ ꯍꯧꯕ ꯉꯝꯗ꯭ꯔꯦꯅꯦ ꯃꯤ ꯃꯤ ꯌꯥꯝꯃꯟꯕꯒꯤ
ꯂꯧ ꯗꯨꯁꯨ ꯃꯤ ꯌꯥꯝꯕ꯭ꯔꯥ
ꯅꯠꯇꯦꯗꯥ ꯀꯩꯅꯣꯗ ꯍꯥꯏꯗꯤ ꯅꯨꯡꯁꯥꯁꯨ ꯁꯥꯏꯌꯦ ꯇꯥꯟꯁꯨ ꯇꯥꯟꯕꯅꯦ ꯃꯨꯛꯀꯥ
ꯅꯨꯡꯁꯥꯗꯤ ꯐꯖꯅ ꯁꯥꯏꯍꯦ ꯅꯣꯡ ꯅꯣꯡ ꯇꯥꯗꯕꯒꯤ
ꯑꯣ ꯍꯧꯖꯤꯛ ꯉꯥꯏꯍꯥꯛ ꯃꯃꯥꯡꯗ ꯅꯣꯡ ꯆꯨꯔꯝꯃꯦꯕꯀꯣ
ꯑꯣ
ꯌꯥꯝꯗꯤ ꯆꯨꯗꯦ ꯑꯗꯣ ꯑꯃꯨꯛ ꯀꯩꯅꯣ ꯇꯧꯈ꯭ꯔꯦ
ꯑꯩꯈꯣꯏꯗꯗꯤ ꯂꯥꯠꯁꯨ ꯂꯥꯛꯇꯕ ꯉꯁꯥꯏ ꯑꯌꯨꯛꯗꯤ ꯂꯥꯛꯄ ꯍꯧꯖꯤꯛ ꯂꯥꯠꯁꯨ ꯂꯥꯛꯇꯕ ꯅꯣꯡꯁꯨ ꯆꯨꯗꯕ ꯅꯨꯡ ꯁꯥ ꯁꯥꯕꯅ ꯂꫭꯏꯔꯦ
ꯂꯥꯠ ꯂꯥꯛꯇꯦ
ꯂꯥꯠ ꯂꯥꯛꯇ ꯍꯣꯏ
ꯑꯣ ꯑꯁ ꯂꯥꯠ ꯃꯩ ꯂꯥꯛꯇ꯭ꯔꯗꯤ ꯕꯣꯔꯤꯡ ꯌꯥꯝ ꯆꯨꯕꯅꯤꯅꯦ
ꯕꯣꯔꯤꯡ ꯆꯨꯕꯅꯤꯍ ꯑꯩꯈꯣꯏꯗꯤ ꯀꯩꯅꯣꯒꯤ ꯑꯣ ꯍꯣꯏ ꯑꯃꯒꯤ ꯃꯤꯒꯤ ꯋꯥꯏꯐꯥꯏꯗ ꯀꯅꯦꯛ ꯇꯧꯋꯦꯕ
ꯍꯣꯏ ꯍꯣꯏ
ꯑꯗꯣ ꯑꯃꯨꯛ ꯂꯥꯠ ꯂꯥꯛꯇꯔꯗꯤ ꯂꯥꯠ ꯂꯥꯛꯇꯕ ꯂꯣꯏꯔꯦ ꯑꯩꯈꯣꯏꯗꯤ
ꯍꯨꯝ ꯘꯤꯅꯦꯔꯦꯇꯔꯗꯣ ꯎꯝꯉꯒ ꯇꯧꯎꯋꯦ
ꯑꯃꯨꯛ ꯘꯤꯅꯦꯔꯦꯇꯔꯁꯨ ꯂꯩꯗꯕ ꯑꯃꯨꯛ ꯉꯥꯏ ꯑꯩꯈꯣꯏꯗꯤ ꯑꯗꯨꯝ ꯉꯥꯏꯕ ꯑꯗꯨ ꯇꯅꯦ ꯍꯣꯁꯇꯦꯜ ꯕꯣꯔꯗꯤꯡꯗ ꯂꯩꯕꯅꯤꯅꯀꯣ
ꯑꯣ ꯅꯣꯏ ꯕꯣꯔꯗꯤꯡꯗ ꯂꯩꯕ꯭ꯔꯥ
ꯍꯣꯏ
ꯑꯦ ꯑꯗꯨꯗꯤ ꯕꯣꯔꯗꯤꯡ ꯐꯤ ꯀꯌꯥ ꯀꯌꯥ ꯂꯧꯒꯦ
ꯑꯩꯈꯣꯏꯗꯥ ꯂꯤꯁꯤꯡ ꯂꯤꯁꯤꯡ ꯑꯍꯨꯝ ꯂꯤꯁꯤꯡ ꯑꯍꯨꯝ ꯂꯧꯋꯦ ꯊꯥꯗ
ꯑꯣ ꯆꯥꯕ ꯊꯛꯄꯗꯤ ꯅꯨꯡꯉꯥꯏꯕ꯭ꯔꯥ
ꯅꯨꯡꯉꯥꯏ ꯍꯥꯏꯕ ꯇꯥꯔꯦ ꯍꯣꯏ ꯑꯗꯨꯝ ꯅꯨꯡꯉꯥꯏ ꯏꯟꯁꯥꯡ ꯏꯟꯁꯥꯡ ꯏꯟꯁꯥꯡꯗꯤ ꯍꯧꯋꯦꯀꯣ
ꯑꯆꯥ
ꯏꯟꯁꯥꯡ ꯍꯧꯋꯦ ꯑꯗꯨꯒ ꯏꯁꯤꯡ ꯏꯁꯤꯡ ꯑꯗꯨꯝ ꯅꯨꯡꯉꯥꯏꯌꯦ ꯍꯣꯏ ꯍꯣꯏ ꯍꯣꯏ ꯍꯣꯏ ꯋꯥꯏ-ꯐꯥꯏꯒꯨꯝꯕꯁꯨ ꯄꯤꯌꯦ ꯑꯗꯨꯝ ꯅꯨꯡꯉꯥꯏ ꯍꯣꯏ
ꯑꯗꯣ ꯗꯥꯜ ꯗꯥꯜ ꯗꯥꯜ ꯌꯥꯝ ꯌꯥꯝ ꯇꯣꯏꯅ ꯇꯣꯏꯅ ꯄꯤꯕꯒꯤ ꯈꯔ ꯅꯨꯡꯉꯥꯏꯖꯦ ꯍꯥꯏꯕ ꯋꯥꯅꯦ
ꯌꯦꯁꯥꯡ ꯍꯥꯎꯋꯦ ꯍꯥꯏꯕꯗꯥꯏ ꯍꯧꯖꯤꯛ ꯈꯛꯇꯪ
ꯑꯗꯣ
ꯑꯃꯨꯛ ꯗꯥꯜ ꯄꯤꯕ ꯌꯥꯝꯕ
ꯁꯥꯗꯤ ꯍꯣꯏ ꯈꯔ ꯁꯥ ꯁꯨ ꯄꯤꯏ ꯁꯥ ꯄꯤꯌꯦ ꯑꯗꯨꯒ ꯗꯥꯜ ꯗꯥꯜꯒ ꯁꯥ ꯈꯛꯇꯅꯤꯕ
ꯑꫭ ꯑꫭ ꯁꯥꯗꯤ ꯌꯥꯝꯗꯕ ꯄꯤꯕꯗꯣ
ꯁꯥꯁꯨ ꯌꯥꯝꯕꯔꯤ ꯅꯠꯇꯦ ꯑꯗꯨꯝ ꯍꯞꯇꯥ ꯑꯃꯗ ꯑꯍꯨꯝꯂꯛ ꯑꯍꯨꯝꯔꯛ ꯄꯤꯕꯅꯦꯕꯀꯣ
ꯑꯍꯨꯝꯔꯛ ꯑꯣꯏꯗꯤ ꯌꯥꯏꯔꯍꯦ
ꯑꯗꯣ ꯑꯍꯨꯝꯔꯛꯗꯤ ꯁꯥ ꯄꯤꯔꯅꯤ ꯑꯗꯣ ꯑꯇꯣꯛꯄ ꯃꯇꯝꯗꯤ ꯑꯗꯨꯝ ꯗꯥꯜ ꯗꯥꯜ ꯗꯥꯜ ꯗꯥꯜ ꯗꯥꯜ ꯑꯣꯏꯒꯗꯧꯅꯤꯕ
ꯌꯦꯟꯕ꯭ꯔꯨꯝꯒꯨꯝꯕ ꯑꯗꯨꯒꯨꯝꯕꯗꯤ ꯄꯤꯗ꯭ꯔꯣ
ꯎꯝ ꯑꯗꯨꯒꯨꯝꯕꯗꯤ ꯄꯤꯗꯦ ꯍꯣꯏ
ꯑꯦ ꯑꯌꯨꯛ ꯑꯌꯨꯛꯇꯁꯨ ꯅꯨꯡꯊꯤꯟꯗꯁꯨ ꯕ꯭ꯔꯦꯛꯐꯥꯁ ꯄꯤꯔꯝꯅꯤꯅꯦ
ꯑꯣꯏ ꯃꯣꯏ ꯆꯥꯗꯤ ꯄꯤꯕꯅꯦ ꯑꯗꯨꯕꯨ ꯇꯥꯟꯒꯨꯝꯕꯗꯤ ꯄꯤꯗꯦꯕ ꯑꯗꯨ ꯆꯥꯗꯤ ꯥ ꯆꯥ ꯁꯦꯝꯕꯤꯕꯅꯤ ꯍꯣꯏ
ꯑꯦ ꯆꯥ ꯈꯔ ꯁꯦꯝꯃꯒ ꯆꯥꯅꯕ ꯂꯩꯗ꯭ꯔꯗꯤ ꯀꯃꯥꯏ ꯊꯥꯛꯇꯨꯏꯕ
ꯑꯗꯨꯅꯤ ꯑꯗꯨ ꯏꯁꯥ ꯏꯁꯥꯅ ꯄꯨꯊꯣꯛꯀꯗꯧꯕꯅꯦꯕ ꯑꯗꯨꯗꯤ
ꯑꯣ ꯑꯣ ꯑꯣ
ꯃꯣꯏ ꯑꯗꯨꯗꯤ ꯄꯤꯕ ꯉꯝꯔꯣꯏ ꯆꯥꯗꯤ ꯁꯦꯝꯕꯤꯒꯦ ꯅꯣꯏꯅ ꯆꯥꯅꯕꯗꯤ ꯅꯣꯏ ꯃꯆꯥ ꯃꯆꯥꯒꯤ ꯄꯨꯊꯣꯛꯒ ꯆꯥꯋꯣ ꯅꯣꯏꯒꯤ ꯑꯗꯥꯏ ꯍꯣꯏ ꯍꯣꯏ ꯍꯣꯁꯇꯦꯜ ꯐꯤꯁꯕꯨ ꯌꯥꯝ ꯇꯥꯡꯕꯩ ꯋꯥꯗꯕꯤꯀꯣ
ꯑꯗꯨ ꯑꯗꯨꯅ ꯎꯝ ꯑꯗꯨꯗ ꯑꯣꯢꯗꯤ ꯀꯩꯅꯣꯗꯤ ꯀꯩꯅꯣꯗꯤ ꯇꯧꯕ꯭ꯔꯥ ꯍꯥꯏꯕꯗꯤ ꯊꯕꯛꯀꯨꯝꯕ ꯌꯥꯝ ꯁꯨꯍꯟꯕ꯭ꯔꯥ
ꯑꯦ ꯊꯕꯛꯗꯤ ꯁꯨꯍꯟꯗꯦꯔ ꯊꯕꯛ ꯁꯨꯅꯤꯡꯉꯥꯏꯁꯨ ꯂꯩꯇꯦ꯫
ꯑꯗꯨꯗꯤ ꯅꯨꯡꯉꯥꯏꯅꯦ꯫
ꯍꯣꯏ ꯂꯥꯏꯔꯤꯛ ꯂꯥꯏꯔꯤ ꯂꯥꯏꯔꯤꯛ ꯇꯥꯝꯕꯥ ꯂꯩꯕꯒꯤ ꯊꯕꯗꯤ ꯁꯨꯍꯟꯗꯦ ꯃꯣꯏ ꯁꯇꯔꯗꯦ ꯁꯦꯀꯦꯟ ꯁꯇꯔꯗꯦꯒꯨꯝꯕꯁꯨ ꯁꯣꯁꯤꯦꯜ ꯇꯧꯁꯤ ꯍꯥꯏꯕꯗꯤ ꯑꯗꯨꯝ ꯌꯥꯗꯕꯅꯤꯍ ꯑꯩꯈꯣꯏꯗꯤ
ꯁꯕꯗꯤ ꯁꯨꯗꯅꯤ ꯍꯥꯏꯕꯗꯤ ꯍꯥꯟꯅ ꯂꯩꯅꯤꯉꯥꯏꯀꯣ ꯖꯒꯥ ꯀꯝꯐꯥꯎꯁꯤꯡꯗꯣ
ꯍꯣꯏ ꯍꯣꯏ ꯍꯣꯏ
ꯑꯗꯣ ꯃꯤ ꯌꯥꯟꯅꯗꯕ ꯃꯤ ꯇꯟꯕ ꯃꯤꯁꯨ ꯌꯥꯝ ꯂꯩꯌꯦꯅꯦ ꯍꯧꯖꯤꯛꯀꯥꯟꯗꯤ
ꯃꯇꯝꯅ ꯄꯨꯔꯛꯑꯕꯅꯦꯕꯀꯣ
ꯃꯥꯅꯦ꯫
ꯅꯣꯏ ꯑꯗꯨ ꯍꯣꯁꯇꯦꯜꯗꯗꯤ ꯕꯣꯔ ꯌꯦꯡꯍꯟꯕ꯭ꯔꯣ?
ꯕꯣꯁꯁꯨ ꯌꯦꯡꯉꯦ ꯑꯩꯈꯣꯏ
ꯇꯤꯚꯤꯗ
ꯑꯩꯈꯣꯏꯒꯤ ꯀꯃꯥꯏꯁꯤꯗ ꯇꯦꯕ꯭ꯂꯦꯠꯀꯨꯝꯕꯗ ꯇꯤꯚꯤꯗꯤ ꯂꯩꯇꯦ꯫
ꯑꯁ ꯑꯣꯏꯔꯗꯤ ꯃꯤ ꯌꯥꯝꯕ ꯌꯦꯡꯕ ꯅꯨꯡꯉꯥꯏꯒꯅꯤ꯫
ꯍꯣꯏ ꯑꯗꯨ ꯃꯁꯥ ꯃꯆꯥ ꯃꯆꯥꯒꯤ ꯑꯗꯨꯝ ꯂꯩꯕꯅꯤꯅꯀꯣ ꯑꯩꯈꯣꯏꯗꯤ ꯑꯩꯈꯣꯏꯒꯤ ꯔꯨꯝ ꯃꯠꯈꯣꯏ ꯃꯤ ꯑꯩꯈꯣꯏ ꯔꯨꯝ ꯑꯃꯗ ꯃꯤ ꯃꯔꯤ ꯃꯔꯤ ꯂꯩꯌꯦꯕ꯫
ꯃꯣꯏꯒ ꯑꯗꯨꯝ ꯑꯩꯈꯣꯏ ꯃꯦꯃꯣꯔꯤ ꯑꯗꯨꯝ ꯌꯦꯡꯕ ꯑꯗꯨ ꯑꯗꯨ ꯈꯛꯇꯅꯤꯗ ꯅꯣꯏꯗ ꯌꯦꯡꯕ꯭ꯔꯥ ꯅꯣꯏ ꯕ ꯅꯣꯏꯁꯨ ꯌꯦꯡꯕ꯭ꯔꯥ
ꯅꯨꯡꯇꯤꯒꯤ ꯌꯦꯡꯉꯤ ꯍꯣꯏ ꯕꯣꯜ ꯌꯦꯡꯗ꯭ꯔꯗꯤ ꯅꯨꯡꯉꯥꯏꯇꯦꯗ ꯑꯗꯨ ꯑꯗꯨꯝ ꯌꯦꯡꯅ
ꯑꯗꯨ ꯑꯩꯈꯣꯏꯗꯤ ꯅꯤꯡꯊꯤꯗꯤ ꯌꯦꯡꯖꯩ ꯈꯔ ꯊꯦꯡꯕꯗꯨ ꯑꯗꯨ ꯌꯥꯝ ꯊꯦꯡꯕꯒꯃꯅꯤꯀꯣ
ꯎꯝ
ꯉꯥꯏꯕꯗꯨꯁꯨ ꯉꯥꯏꯕꯁꯨ ꯋꯥꯏꯦꯅꯦ ꯑꯗꯨꯗꯤ ꯄꯨꯡ ꯑꯃ ꯑꯅꯤ ꯕꯥꯔꯣ ꯑꯗꯨꯗꯤ
ꯎꯝ ꯑꯗꯨ ꯅꯣꯏ ꯍꯧꯒꯠꯄꯒꯤ ꯇꯥꯏꯃꯤꯡꯁꯦ ꯃꯨꯡ ꯀꯌꯥꯗ ꯍꯧ
ꯃꯣꯏꯅꯗꯤ ꯍꯥꯏꯕꯗꯤ ꯁꯤꯛꯁꯀꯨꯝꯕꯗ ꯍꯧꯒꯠꯂꯨ ꯍꯥꯏꯕꯅꯤ ꯑꯗꯣ ꯑꯗꯨꯝ ꯏꯁꯥ ꯏꯁꯥꯅ ꯍꯧꯒꯠꯅꯤꯡꯕ ꯃꯇꯝꯗ ꯑꯗꯨꯝ ꯍꯧꯒ ꯍꯧꯒꯠ ꯗ ꯌꯥꯏꯗ ꯑꯗꯨꯕꯨ ꯆꯥꯛꯇꯤ ꯑꯦꯠ ꯑꯦꯠ ꯑꯦꯠ ꯊꯥꯔꯇꯤꯒꯨꯝꯕꯗꯒꯤ ꯑꯗꯤꯌꯥ ꯈꯣꯡꯈ꯭ꯔꯅꯦꯕꯀꯣ
ꯑꯥ
ꯑꯗꯨ ꯅꯪꯅꯕꯗꯤ ꯍꯧꯋꯤ ꯍꯧꯒꯠꯒꯗꯧꯅꯦ
ꯑꯗꯨꯒ ꯄꯨꯡ ꯀꯌꯥꯗ ꯇꯨꯝꯍꯟꯕ
ꯇꯨꯝꯕꯁꯨ ꯑꯩꯈꯣꯏꯒꯤ ꯐ꯭ꯔꯤꯅꯦ ꯑꯩꯈꯣꯏꯅ ꯇꯨꯝꯅꯤꯡꯕ ꯃꯇꯝꯗ ꯇꯨꯝꯕ
ꯑꯗꯨ ꯑꯣꯏꯔꯗꯤ ꯅꯣꯏꯁꯦ꯫ ꯀꯩꯅꯣꯗꯤ ꯑꯣꯏꯔꯦꯀꯣ ꯁ꯭ꯀꯨꯜꯒꯤ ꯍꯣꯁꯇꯦꯜꯗꯤ ꯅꯠꯇ꯭ꯔꯦꯕ
ꯑꯍꯣꯏ ꯍꯣꯏ ꯈꯔ ꯁꯤꯅꯤꯌꯥꯔꯒꯤꯅꯦ ꯎ
ꯑ ꯍꯣꯁꯇꯦꯜ ꯍꯥꯏꯕꯕꯁꯤꯦ ꯍꯣꯏ ꯑꯩꯈꯣꯏ ꯑꯍꯟ ꯑꯣꯏꯔꯤꯁꯨ ꯌꯥꯝꯅ ꯑꯩꯈꯣꯏꯅ ꯑꯩꯈꯣꯏꯅ ꯇꯧꯅꯤꯡꯕ ꯇꯧꯕꯗꯤ ꯅꯨꯡꯉꯥꯏꯇꯕꯅꯦ ꯑꯗꯨꯝ ꯈꯔ ꯔꯨꯜꯁꯨ ꯑꯗꯨꯝ ꯐꯣꯂꯣ ꯇꯧꯕꯀꯣ
ꯍꯣꯏ ꯍꯣꯏ ꯃꯥꯅꯤ ꯃꯥꯅꯤ
ꯍꯥꯏꯕꯗꯤ ꯅꯣꯏꯕꯨ ꯇꯧꯗꯦ ꯍꯥꯏꯕꯗꯤ ꯅꯠꯇꯦꯗ
ꯃꯥꯅꯦꯍ ꯆꯨꯝꯃꯦꯦ ꯆꯨꯝꯃꯦ ꯑꯩꯒꯦꯟ
ꯁꯨꯝ ꯎ ꯁꯨꯝ ꯑꯩꯈꯣꯏꯅ ꯍꯣꯏ ꯍꯣꯁꯇꯦꯜ ꯂꯩꯔꯦ ꯁ꯭ꯀꯨꯜꯒꯤ ꯅꯠꯇꯦ ꯁꯦꯅꯤꯌꯔꯅꯦ ꯍꯥꯏꯔꯒ ꯄꯪ ꯇꯧ ꯇꯧꯗꯁꯨ ꯍꯣꯏ ꯑꯗꯨꯝ ꯈꯜꯂꯛꯑꯀꯥꯟꯗ ꯅꯨꯡꯉꯥꯏꯇꯦꯕꯀꯣ
ꯍꯣꯏ ꯍꯣꯏ
ꯎꯝ ꯅꯣꯏ
ꯍꯣꯁꯇꯦꯜ ꯍꯥꯏ ꯔꯨꯜ ꯑꯦꯟ ꯔꯤꯒꯨꯂꯦꯁꯟꯒꯨꯝꯕ ꯆꯠꯇꯔꯗꯤꯀꯣ
ꯎꯝ
ꯃꯤꯁꯨ ꯌꯥꯝꯝꯔꯅꯤ ꯃꯁꯥ ꯃꯁꯥꯅ ꯄꯥꯝꯕ ꯇꯧꯕꯁꯨ ꯑꯁ ꯁꯥꯎꯕꯍꯦ
ꯑꯗꯨꯅꯦ
ꯑꯩꯈꯣꯏꯗꯤ ꯋꯥꯔꯗꯦꯟꯁꯨ ꯐꯖꯅ ꯊꯝꯗꯦꯕꯀꯣ
ꯑꯣ ꯑꯣ ꯃꯁꯥ ꯃꯁꯥ ꯒ꯭ꯌꯥꯟ ꯇꯥꯔꯣ ꯁꯤꯅꯦꯕ
ꯃꯔꯥ ꯃꯔꯥꯥꯛ ꯂꯥꯛꯑꯒ ꯌꯦꯡꯕ ꯈꯛꯇ ꯑꯗꯨ ꯈꯔꯅꯤꯕ
ꯎꯝ ꯑꯗꯨꯅꯦꯕ ꯃꯁꯥ ꯃꯁꯥꯅ ꯒ꯭ꯌꯥꯟ ꯇꯥꯔꯕ ꯉꯥꯛꯇꯅꯤ ꯅꯣꯏ ꯅꯁꯥ ꯅꯁꯥꯅ ꯑꯗꯨꯝ ꯒ꯭ꯌꯥꯟ ꯇꯥꯔꯣ
ꯍꯣꯏ ꯍꯣꯏ ꯍꯣꯏ
ꯑꯗꯨꯅ ꯐꯩꯗ
ꯑꯗꯨ ꯑꯗꯨꯁꯨ ꯌꯥꯗꯦꯅꯦ ꯃꯤ
ꯃꯤ ꯀꯔꯤ ꯌꯥꯔ ꯑꯣꯏꯣꯏ
ꯅꯤꯁꯥ ꯌꯥꯗꯕ ꯃꯤꯁꯨ ꯂꯩꯌꯦꯀꯣ
ꯑ ꯍ
ꯌꯦꯟ ꯇꯥꯗꯕꯈꯣꯏ ꯉꯧꯁꯤꯟꯅꯕ ꯃꯤꯁꯨ ꯌꯧꯗꯕꯗꯤ ꯅꯠꯇꯦꯅꯀꯣ
ꯎꯝ
ꯑꯩꯈꯣꯏ ꯏꯁꯥ ꯏꯁꯥꯅ ꯑꯩꯈꯣꯏ ꯑꯩꯈꯣꯏꯅꯗꯤ ꯑꯩꯈꯣꯏ ꯃꯔꯨꯞꯈꯣꯏ ꯑꯩꯈꯣꯏꯁꯨ ꯏꯁꯇꯨꯗꯦꯟ ꯃꯣꯏꯁꯨ ꯏꯁꯇꯨꯗꯦꯟ ꯑꯩꯈꯣꯏꯅꯗꯤ ꯍꯥꯏꯕ ꯌꯥꯗꯦ ꯅꯠꯇ꯭ꯔꯥ ꯑꯗꯨꯒ ꯑꯈꯥ ꯑꯍꯜ ꯅ ꯑꯩꯈꯣꯏꯅ ꯎ ꯑꯍꯥꯟꯕ ꯍꯈꯣꯏꯅ ꯍꯣꯔꯗꯦꯟꯒꯨꯝꯕ ꯁꯥꯔꯒ ꯆꯗꯤ ꯈꯔ ꯐꯩꯌꯦꯅ
ꯑꯗꯨꯅꯤ ꯍꯣꯏ ꯂꯩꯕꯗ ꯑꯗꯨꯝ ꯃꯇꯝꯒꯤ ꯃꯇꯨꯡ ꯏꯟꯅꯀꯣ ꯇꯧꯕ ꯌꯥꯐꯝꯗꯅ ꯐꯣꯂꯣ ꯇꯧꯕ ꯑꯗꯨꯒ ꯑꯗꯨꯝ ꯀꯣꯝꯊꯣꯛꯄ ꯌꯥꯐꯝꯗꯗꯅ ꯀꯣꯝꯊꯣꯛꯄ ꯑꯗꯨꯃꯥꯏꯅ ꯇꯧꯅ ꯑꯗ
ꯁꯇ꯭ꯔꯤ ꯀꯃꯜꯁꯨ ꯐꯠꯇꯦ
ꯍꯣꯏ ꯍꯣꯏꯅꯦ ꯑꯩꯈꯣꯏꯁꯨ ꯅꯨꯡꯉꯥꯏꯅ ꯃꯤ ꯂꯣꯏꯅꯃꯒꯤ ꯐꯅꯕꯗ ꯑꯗꯨꯝ ꯂꯩꯃꯤꯟꯅꯕꯅꯗꯤ ꯐꯩꯌꯦꯅ ꯀꯌꯥꯝ ꯀꯨꯏꯅꯁꯨ ꯂꯩꯃꯤꯟꯅꯅꯤ ꯅꯠꯇ꯭ꯔꯥ ꯂꯩꯃꯤꯟꯅꯕ ꯀꯥꯟꯗ ꯃꯤ ꯑꯃꯥꯕ ꯑꯃꯥꯕꯨꯁꯨ ꯅꯨꯡꯁꯤꯕ ꯅꯨꯡꯉꯥꯏꯅ ꯂꯩꯃꯤꯟꯅꯔꯒ ꯑꯗꯨꯝ ꯀꯥꯏꯅꯕꯅ ꯐꯩꯕ
ꯑꯗꯨ ꯅꯣꯏ ꯀꯩꯅꯣꯗꯤ ꯇꯧꯒꯟꯕ꯭ꯔꯥ ꯍꯥꯏꯕꯗꯤ ꯋꯥ ꯌꯠꯅꯥꯕꯒꯨꯝꯕ ꯑꯃꯃꯝꯕꯨ ꯌꯦꯡꯊꯤꯅꯕꯗꯤ ꯇꯧꯕ꯭ꯔꯥ ꯅꯪꯕꯨ ꯅꯠꯇꯕꯗ ꯅ
ꯍꯣꯏ ꯈꯔ ꯈꯔꯗꯤ ꯑꯗꯨꯝꯕꯁꯨ ꯂꯩꯇꯕ ꯅꯠꯇꯦꯗ ꯑꯩꯈꯣꯏ ꯑꯩꯈꯣꯏꯁꯨ ꯂꯩꯌꯦ ꯃꯣꯏꯁꯨ ꯈꯔ ꯍꯣꯏ ꯌꯥꯝꯕꯗꯤ ꯅꯠꯇꯦ ꯑꯗꯨꯕꯨ ꯈꯔ ꯈꯔꯗꯤꯀꯣ
ꯎꯝ ꯎꯝ
ꯌꯥꯝꯅꯗꯕ ꯃꯤ ꯈꯔ ꯈꯔ ꯏ ꯏ ꯃꯥꯟꯅꯗꯕ ꯃꯤꯁꯨ ꯈꯔ ꯂꯩꯌꯦꯅ
ꯎꯝ ꯎꯝ
ꯏꯟꯇꯔꯦꯁ ꯃꯥꯒꯤ ꯏꯟꯇꯔꯦꯁ ꯑꯩꯒꯤ ꯏꯟꯇꯔꯦꯁ ꯃꯥꯟꯅꯗꯕ ꯑꯗꯨꯒꯨꯝꯕꯁꯨ ꯈꯔ ꯂꯩꯌꯦꯅꯥ
ꯍꯣꯏ ꯍꯣꯏ
ꯑꯗꯨꯒꯤ ꯍꯣꯏ ꯒ꯭ꯌꯥꯟ ꯇꯥꯕ ꯃꯤ ꯈꯛꯇꯁꯨ ꯑꯣꯏꯗꯤ ꯑꯣꯏ ꯑꯗꯨ ꯑꯣꯏꯁꯨ ꯍꯥꯏꯗꯤ ꯍꯥꯏꯊꯣꯛ ꯅꯪ ꯑꯩ ꯅꯪ ꯑꯗꯨ ꯇꯧꯕꯗꯣ ꯑꯩ ꯄꯥꯝꯗꯦ ꯑꯗꯨꯗ ꯑꯩꯈꯣꯏꯁꯨ ꯍꯥꯏꯗꯣꯛꯇꯦ ꯃꯣꯏꯁꯨ ꯍꯥꯏꯗꯣꯛꯇꯦ ꯑꯗꯨ ꯑꯗꯨꯝ ꯃꯅꯨꯡꯗ ꯂꯩꯕꯗꯨꯀꯣ
ꯃꯅꯨꯡꯗ ꯂꯩꯕꯗꯤ ꯈꯪꯕ
ꯑꯗ ꯃꯅꯤꯍꯦ
ꯎꯝ ꯍꯥꯏꯕꯗꯤ ꯑꯗꯨꯃꯥꯏꯅ ꯇꯧꯔꯒ ꯑꯉꯥꯡꯒꯤ ꯇꯥꯏꯞꯇ ꯅꯪ ꯑꯗꯨꯃꯥꯏꯅ ꯇꯧꯗ ꯑꯩ ꯄꯥꯝꯗꯦ ꯑꯗꯨꯃꯥꯏꯅ ꯇꯧꯕꯗ ꯄꯥꯝꯗꯦ ꯍꯥꯏꯔ ꯂꯩꯗꯤꯦ ꯑꯃꯨꯛ ꯑꯉꯥꯡ ꯃꯆꯥ ꯃꯥꯜꯂꯛꯑꯅꯤꯕ
ꯍꯣꯏ ꯍꯣꯏ ꯑꯗꯨꯃꯗꯤ ꯐꯖꯗ꯭ꯔꯦꯕꯀꯣ
ꯎꯝ ꯍꯣꯏ ꯑꯃꯗꯨꯅ ꯃꯥꯅ ꯅꯪꯅ ꯄꯥꯝꯅꯕ ꯊꯕꯛ ꯃꯥꯅ ꯇꯧꯔꯛꯑꯗꯤ ꯅꯪ ꯅ ꯑꯣ ꯁꯤ ꯅꯨꯄꯥꯁꯦ ꯑꯩ ꯄꯥꯝꯅꯕ ꯊꯧꯔꯦ ꯑꯣ ꯑꯩꯅ ꯒ꯭ꯌꯥꯟ ꯇꯥꯕꯤꯔꯔꯣꯏꯔꯦ ꯁꯤꯅꯦꯕ ꯑꯩꯈꯣꯏꯅ ꯄꯥꯝꯃꯤꯁꯦ
ꯍꯣꯏ ꯍꯣꯏ ꯍꯣꯏ
ꯎꯝ
ꯃꯣꯏꯅ ꯃꯣꯏꯅ ꯇꯧꯅꯤꯡꯕ ꯇꯧꯖꯁꯅꯨ ꯑ ꯑꯩꯈꯣꯏꯅ ꯄꯥꯝꯗ꯭ꯔꯗꯤ ꯑꯗꯨꯝ ꯑꯥ ꯃꯣꯏꯗꯤ ꯁꯨꯃꯥꯏꯅ ꯇꯧꯕ ꯃꯅꯦ ꯇꯤꯟꯅꯕ ꯌꯥꯗ꯭ꯔꯦ ꯀꯣ
ꯎꯝ
ꯑꯥ ꯑꯁ ꯃꯥꯗꯤ ꯑꯁꯨꯃꯥꯏꯅ ꯇꯧꯃꯜꯅꯦ ꯇꯤꯟꯅꯕ ꯌꯥꯗ꯭ꯔꯦ ꯍꯥꯏꯅ ꯑꯗꯨꯝ ꯂꯤꯁ ꯇꯧꯕꯗꯨꯀꯣ
ꯎꯝ
ꯑꯗꯨꯝ ꯏꯁꯥ ꯏꯁꯥꯅ ꯑꯗꯨꯝ ꯌꯦꯟ ꯇꯥꯕ ꯑꯗꯨꯒꯨꯝꯕ ꯈꯛꯇꯅꯤꯗ ꯑꯉꯥꯡ ꯃꯆꯥꯒꯤ ꯑꯉꯥꯡ ꯃꯆꯥꯥꯏꯒꯤ ꯇꯥꯏꯞꯇ ꯑꯗꯨꯝ ꯈꯟꯅꯔ ꯂꯩꯁꯨ ꯐꯖꯗ꯭ꯔꯦꯅ ꯅꯠꯇ꯭ꯔꯥ ꯑꯗꯨꯗꯗꯤ ꯈꯔꯅꯤꯌꯔ ꯁꯤꯅꯤꯌꯔ ꯑꯣꯏꯔꯕꯅꯤꯅ ꯑꯗꯨꯁꯨ ꯌꯥꯔꯣꯏ
ꯍꯝ
ꯑꯃꯨꯛ ꯃꯤꯅ ꯍꯥꯏꯔꯨꯔꯒ ꯑꯩꯅ ꯑꯃꯨꯛ ꯄꯥꯎꯈꯨꯝ ꯄꯦꯅꯤ ꯑꯗꯨꯗꯤ ꯑꯗꯨꯝ ꯈꯟꯅꯅꯕꯒꯤ ꯆꯥꯟꯁꯁꯨ ꯌꯥꯝ ꯋꯥꯡꯈ꯭ꯔꯦꯕ ꯑꯗꯨꯝ
ꯍꯣꯏꯅꯦ ꯃꯤ ꯍꯥꯏꯕꯗꯤ ꯑꯩꯈꯣꯏ ꯋꯥꯉꯥꯡꯗꯒꯤ ꯈꯠꯅꯕꯅꯦꯕ
ꯃꯥꯅꯦ ꯃꯥꯅꯦ
ꯑꯗꯨꯗ
ꯑꯗꯨꯗꯤ ꯑꯗꯨꯗꯤ ꯑꯗꯨꯒꯤ ꯔꯨꯝꯁꯨ ꯔꯨꯝꯁꯨ ꯆꯦꯟꯖ ꯌꯥꯝ ꯇꯧꯕꯅꯤꯍꯦ ꯑꯩꯈꯣꯏ ꯍ ꯏꯖ ꯂꯥꯛ ꯃꯑꯦ
ꯑꯗꯨꯗ ꯕꯣꯜꯒꯨꯝꯕꯗꯤ ꯁꯥꯟꯅꯍꯟꯕ꯭ꯔꯥ
ꯍꯣꯏ ꯍꯣꯏ ꯕꯣꯜꯁꯨ ꯁꯥꯟꯅꯍꯟꯕꯅꯦ ꯕꯦꯗꯃꯤꯟꯇꯣꯟꯒꯨꯝꯕꯁꯨ ꯑꯗꯨꯝ ꯁꯥꯟꯅꯍꯟꯕꯅꯦ ꯀꯦꯔꯣꯝꯒꯨꯝꯕꯁꯨ ꯊꯝꯃꯦꯕꯀꯣ
ꯍꯣꯏ ꯅꯨꯉꯥꯏꯅꯤ ꯑꯗꯨꯗ
ꯅꯨꯉꯥꯏꯌ‌ꯦ ꯅꯨꯡꯥꯏꯌ‌ꯦ
ꯍꯣꯏ ꯐꯖꯅ ꯂꯦꯜꯂꯣ ꯑꯗꯨꯒꯨꯝꯕ ꯄꯨꯟꯁꯤꯗꯣ ꯒꯤꯌꯥꯟ ꯇꯥꯅ ꯂꯥꯏꯔꯤꯛꯛꯁꯨ ꯀꯟꯅ ꯗꯔꯤ ꯁꯕꯦꯟ ꯅꯄꯥ ꯅꯀꯣ
ꯑꯁꯤꯅ ꯂꯥꯁ ꯂꯥꯁ ꯑꯣꯏꯔꯝ ꯑꯃꯁꯨ ꯀꯅꯥꯅ ꯈꯪꯅꯤ ꯅꯠꯇ꯭ꯔꯥ
ꯑꯗꯨꯟꯅꯦ
ꯑꯃꯨꯛ ꯍꯣꯁꯇꯦꯜꯒꯤ ꯂꯥꯏꯐꯁꯤ ꯑꯃꯨꯛ ꯐꯪꯗꯧ ꯃꯗ꯭ꯔꯦꯅ
ꯑꯗꯨꯅꯦ ꯍꯅꯦ ꯇꯧꯕ ꯈꯨꯗꯤꯡ ꯃꯤꯅ ꯅꯤꯡꯁꯤꯡꯕꯤꯅꯕ ꯑꯐꯕꯔꯣꯝꯗ ꯇꯧꯒꯗꯕꯅꯦꯕ
ꯍꯣꯏ ꯍꯣꯏ ꯆꯨꯝꯃ‌ꯦ ꯑꯗꯨꯅ ꯕꯦꯁ ꯑꯣꯏꯌꯦ
ꯍꯣꯏ ꯍꯣꯏ